ꯑꯣ ꯑꯣ
ꯑ ꯇꯥꯏ ꯇꯥꯏ ꯇꯥꯢ ꯀꯩꯗꯧꯕ
ꯑꯣ ꯀꯔꯤꯁꯧ ꯇꯧꯗꯦ
ꯑꯠꯆꯥ
ꯐꯝꯔꯒ ꯂꯩ
ꯅꯣꯠ ꯢꯕꯥ ꯂꯣꯏꯔꯕꯣ
ꯏ ꯏꯕ ꯂꯣꯏꯗ꯭ꯔꯤ ꯑꯗꯨꯢꯁꯨ ꯇꯜꯂꯦꯗ ꯍꯧꯖꯤꯛ
ꯎꯝ
ꯈꯔꯗꯤ ꯢꯈ꯭ꯔꯦ ꯑ ꯉꯁꯤꯗꯤ ꯑꯩꯈꯣꯏꯒꯤ ꯏꯃꯥꯟꯅꯕꯤ ꯛꯦ ꯏꯃꯥꯟꯅꯕꯤ ꯑꯃꯒꯤ ꯕꯥꯔꯗꯦ ꯂꯩꯌꯦ ꯑꯗꯨꯃꯅ ꯎꯝ ꯍꯣꯇꯦꯜꯗ ꯌꯦꯟ ꯂꯩꯔꯒ ꯑꯩꯈꯣꯏꯒꯤ ꯑꯣꯐꯔ ꯇꯧꯕꯤ
ꯑꯆꯥ ꯑꯆꯥ ꯌꯥꯝ ꯐꯩꯅꯦ ꯑꯗꯨꯗꯤ
ꯍꯣꯢ
ꯄ꯭ꯂꯦꯠ ꯄ꯭ꯂꯦꯠ ꯄ꯭ꯂꯦꯠ ꯀꯌꯥ ꯆꯥꯕ꯭ꯔꯣ ꯀꯌꯥꯃꯨꯛ ꯆꯥꯕ꯭ꯔꯣ ꯅꯪ
ꯄ꯭ꯂꯦꯠ ꯅꯠꯇꯦ ꯑꯥ ꯄꯤꯀꯦꯠ ꯄꯤꯀꯦꯠꯇ
ꯑꯣ ꯑꯣ ꯑꯣ ꯑꯗꯨ ꯑꯩ ꯅꯪꯉꯣꯟꯗ ꯋꯥ ꯑꯃ ꯍꯥꯏꯒꯦꯅꯦ
ꯑꯥ
ꯅꯪ ꯅꯪ ꯀꯦ ꯑꯦꯞ ꯁꯤꯁꯦ
ꯑꯥ
ꯀꯦ ꯑꯦꯐ ꯁꯤꯁꯦ ꯀꯌꯥꯃꯨꯛ ꯆꯥꯕ ꯉꯝꯒꯅꯤ
ꯀꯦ ꯑꯦꯞ ꯁꯤ ꯈꯪꯗꯦꯗ
ꯍꯥꯢꯔꯅꯨ
ꯀꯦ ꯑꯦꯞ ꯁꯤꯗꯤ ꯄꯀꯦꯠ ꯑꯃꯗꯤ
ꯄꯀꯦꯠ ꯑꯃ
ꯄꯀꯦꯠ ꯑꯃ
ꯄꯀꯦꯠ ꯑꯃ ꯄꯦꯀꯦꯠ ꯑꯃ ꯍꯥꯢꯕ
ꯕꯛꯀꯦꯠ ꯕꯛꯀꯦꯠ ꯀꯦ ꯑꯦꯞ ꯁꯤ ꯅꯠꯇ꯭ꯔꯥ ꯍꯣꯏ
ꯂꯣꯢꯔꯦ ꯑ ꯕꯥꯕꯔꯦ ꯕꯥꯕꯔꯦ ꯑꯁ
ꯕꯛꯀꯦꯠ ꯃꯆꯥ ꯕꯛꯀꯦꯠꯇꯤ
ꯑꯁ ꯂꯣꯢꯔꯦꯍꯦ ꯄꯥꯛꯀꯦꯠ ꯑꯃꯗꯤ
ꯀꯩꯅꯤ ꯅꯪꯗꯤ
ꯑꯁ ꯑꯩꯗꯤ ꯄꯦꯛꯀꯦꯠ ꯑꯃꯐꯥꯎ ꯉꯝꯃꯣꯏ
ꯄꯥꯛꯀꯦꯠꯇꯤ ꯎꯝ ꯃꯆꯥ ꯃꯆꯥꯁꯨ ꯂꯩꯌꯦꯀꯣ ꯑꯗꯨ ꯃꯆꯥꯗꯤ ꯌꯥꯏ ꯑꯩꯈꯣꯏꯒꯤ ꯏꯃꯥꯅꯨꯄꯤ ꯑꯩꯈꯣꯏ
ꯑꯩꯗꯤ ꯄꯤꯁ ꯇꯔꯨꯛ ꯇꯔꯦꯠ ꯐꯥꯎꯗꯤ ꯆꯥꯕ ꯉꯝꯒꯅꯤ ꯃꯆꯥꯗꯣ
ꯇꯔꯨꯛ ꯇꯔꯦꯠ ꯑꯈꯣꯏꯗꯤ ꯕꯛꯀꯦꯠ ꯑꯃꯗ ꯑꯩꯈꯣꯏ ꯇꯔꯨꯛ ꯁ꯭ꯌꯤꯔ ꯇꯧꯋꯦ
ꯑꯣ
ꯑꯗꯨꯗꯤ ꯕꯀꯦꯠ ꯑꯃꯗꯤ
ꯑꯗꯨꯗꯤ ꯑꯗꯨꯒ ꯅꯪ ꯌꯦꯔꯨꯝꯗꯤ ꯀꯌꯥꯃꯨꯛ ꯆꯥꯕ ꯉꯝꯗꯣꯏꯅꯣ
ꯍꯥ
ꯌꯦꯔꯨꯝꯗꯤ ꯀꯌꯥꯃꯨꯛ ꯆꯥꯕ ꯉꯝꯗꯣꯏꯅꯣ
ꯑ ꯌꯦꯔꯨꯝꯔꯥ
ꯍꯣꯏ
ꯑ ꯈꯪꯗꯦꯗꯥ ꯑꯅꯤ ꯑꯅꯤꯗꯤ ꯑꯅꯤ ꯑꯍꯨꯝꯒꯤ ꯆꯥꯕ ꯌꯥꯏ ꯆꯪ ꯍꯣꯏ
ꯌꯦꯔꯨꯝ ꯑꯅꯤ ꯑꯍꯨꯝ ꯈꯛꯇ
ꯍꯣꯏ ꯑꯣ ꯑꯗꯣ ꯑꯣ ꯌꯦꯟꯁꯨ ꯑꯣ ꯀꯦ ꯑꯦꯐ ꯁꯤ ꯀꯦꯞꯁꯨ ꯀꯦ ꯑꯦꯐ ꯁꯤꯁꯨ ꯎꯝ ꯃꯥꯒꯤ ꯊꯥꯏ
ꯀꯦ ꯑꯦꯐ ꯁꯤ
ꯀꯦ ꯑꯦꯐ ꯁꯤꯗꯤ ꯑꯃ ꯑꯃꯒꯤ ꯊꯥꯏ ꯑꯃ ꯑꯃ ꯑꯅꯤꯗꯤ ꯆꯥꯕ ꯌꯥꯏꯌꯦ ꯑꯗꯨ ꯀꯦꯐ ꯁꯤ ꯅꯠꯇ꯭ꯔꯥꯗꯥ ꯅꯠ ꯀꯦꯐ ꯁꯤ ꯎꯝ ꯂꯣꯠꯀ꯭ꯌꯣ ꯑꯦꯟ ꯂꯣꯠꯆꯥ ꯅꯠꯇꯦ ꯕꯖꯔꯗ ꯁꯦꯜ ꯇꯣꯞꯄ ꯊꯥꯏꯗꯣ ꯑꯃꯁꯨ ꯑꯃꯁꯨ ꯌꯥꯗꯦ ꯆꯥꯕꯥꯏꯒꯤ ꯌꯥꯔꯣꯏ
ꯀꯩꯒꯤꯅꯣ
ꯎꯝ ꯆꯥꯕ ꯌꯥꯔꯣꯏ ꯈꯪꯗꯦ
ꯑꯩ ꯌꯦꯔꯨꯝ ꯑꯐꯨꯠꯄꯗꯣ
ꯎꯝ
ꯌꯦꯔꯨꯝ ꯑꯐꯨꯠꯄꯗꯣ ꯐꯤꯐꯇꯤꯟ ꯆꯥꯎꯅꯤ
ꯑꯦ ꯌꯥꯝꯃꯜꯂꯦꯗꯥ ꯅꯪꯁꯨ
ꯆꯥꯛ ꯆꯥꯗꯕꯤꯗꯀꯣ ꯑꯗꯨꯒ ꯑꯩꯈꯣꯏ ꯏꯃꯥꯟꯅꯕ ꯑꯃꯒ ꯑꯩꯈꯣꯏ ꯀꯝꯄꯤꯇꯤꯁꯟ ꯇꯧꯕꯅꯤꯕꯣ
ꯑ
ꯑꯩꯈꯣꯏ ꯃꯨꯛꯅꯕꯅꯦꯕꯥ ꯑꯗꯨꯒ
ꯎꯝ
ꯃꯥ ꯃꯥ ꯃꯥꯅ ꯇꯔꯥꯃꯥꯊꯣꯏ ꯏꯂꯦꯚꯦꯟ ꯆꯥꯏ ꯑꯕ ꯑꯩꯅ ꯐꯤꯐꯇꯤꯟ ꯆꯥꯏ ꯑꯕ
ꯑꯗꯨ ꯅꯨꯃꯤꯠꯇꯨꯗꯤ ꯑꯁ ꯅꯨꯡꯗꯥꯡꯅ ꯇꯨꯝꯕ ꯌꯥꯗꯦ
ꯑꯣ
ꯄꯨꯛꯁꯦ ꯀꯩꯅꯣꯝ ꯇꯧꯔꯦꯕꯥ ꯅꯨꯡꯁꯤꯠꯅ ꯂꯣꯏꯔꯦꯕ ꯁꯤ ꯄꯨꯛꯁꯦꯀꯣ ꯕꯦꯔꯥꯅꯤ
ꯎꯝ
ꯕꯣꯜ ꯌꯦꯡꯉꯔꯣꯏꯗ꯭ꯔꯣ
ꯑꯣ ꯌꯦꯡꯅꯤꯪꯗꯦ ꯇꯜꯂꯦ ꯋꯥꯔꯦ ꯋꯥꯔꯦ ꯉꯁꯤꯗꯤ ꯑꯩ ꯋꯥꯔꯦ
ꯑꯝ ꯋꯥꯔꯝꯒꯅꯤ
ꯋꯥꯏ ꯗꯣꯇꯤ ꯆꯜꯂꯦ ꯑꯗꯨꯒ ꯑꯗꯨꯝ ꯋꯥꯔꯤ ꯁꯥꯏ ꯑꯗꯨ ꯋꯥꯔꯦ
ꯊꯕꯛ ꯌꯥꯝ ꯆꯤꯟꯕ ꯅꯨꯄꯤꯅꯤꯅꯀꯣ ꯌꯥꯝ ꯋꯥꯔꯝꯒꯅꯤ
ꯑꯩ ꯌꯥꯝ ꯋꯥꯏ ꯅꯪꯗꯤ ꯅꯁꯤ ꯀꯩꯀꯩ ꯇ ꯇꯧꯔꯤꯒꯦ
ꯉꯁꯤ ꯊꯕꯛ ꯆꯠꯂꯦ ꯍꯜꯂꯛꯑꯦ ꯆꯥꯛ ꯆꯥꯔꯦ
ꯑꯣꯍꯣ ꯎꯝ ꯄꯨꯡ ꯀꯌꯥꯗ ꯇꯨꯝꯒꯦ ꯇꯨꯝꯃꯦ ꯅꯪ ꯑꯇꯣꯞꯄ ꯅꯨꯃꯤꯗ ꯍꯣꯏ ꯑꯇꯣꯞꯄ ꯅꯨꯃꯤꯠ
ꯑꯇꯣꯞꯄ ꯅꯨꯃꯤꯠꯁꯦ ꯑꯗꯨꯝ ꯕꯥꯔꯣ ꯃꯈꯥꯏ
ꯎꯝ
ꯄꯨꯡ ꯇꯔꯥꯃꯥꯊꯣꯏ ꯃꯈꯥꯏ ꯃꯥꯊꯣꯏ ꯃꯈꯥꯏ ꯑꯗꯨꯝ ꯑꯗꯨ ꯑꯗꯨꯋꯥꯏꯗ ꯇꯨꯝꯃꯤꯗ
ꯑꯣ
ꯉꯟꯂꯦ ꯍꯥꯏꯗꯤ ꯑꯗꯨꯝ
ꯑꯗꯨꯝ ꯇꯧꯈ꯭ꯔꯕꯅꯤꯅꯀꯣ ꯍꯥꯏꯗꯤ ꯇꯨꯝꯕ ꯃꯇꯝꯗꯣ ꯑꯗꯨꯝ ꯍꯦꯕꯤꯠ ꯍꯦꯕꯤꯠ ꯑꯣꯏꯈ꯭ꯔꯕꯗꯣ ꯑꯗꯨꯅꯤ ꯉꯟꯅ ꯇꯨꯝꯃꯁꯨ ꯑꯗꯨꯝ ꯇꯨꯝꯕ ꯌꯥꯗꯦꯕ ꯅꯪꯗꯤ
ꯍ ꯑꯩꯗꯤ ꯄꯨꯡ ꯍꯣꯏ ꯕꯔꯣ ꯃꯈꯥꯏ ꯄꯨꯡ‌ ꯇꯔꯥ ꯇꯔꯥ ꯃꯈꯥꯏ
ꯍꯣꯏ ꯉꯟꯅ ꯇꯨꯝꯕꯗꯤ ꯑꯗꯨꯝ ꯌꯥꯕꯅꯤ ꯑ ꯑꯆꯥꯡ ꯐꯥꯕꯅꯤꯗ
ꯎꯝ
ꯍꯌꯦꯡꯁꯦ ꯑꯃꯨꯛꯀ ꯗꯤꯌꯨꯇꯤ ꯂꯩꯕ꯭ꯔꯣ ꯁꯟꯗꯦ ꯑꯣꯏ
ꯍꯌꯦꯡꯗꯤ ꯁꯟꯗꯦꯅꯦ ꯂꯩꯇꯦꯅ ꯍꯌꯦꯡꯗꯤ
ꯑꯣ ꯑꯗꯨꯗꯤ ꯅꯨꯡꯉꯥꯏꯔꯝꯒꯅꯤꯅ
ꯍꯣꯏ ꯅꯨꯡꯉꯥꯏꯌꯦ
ꯑꯗꯨꯗꯤ ꯕꯣꯜ ꯌꯦꯡꯕ ꯌꯥꯏꯅ ꯑꯗꯨꯗꯤ ꯕꯣꯜ ꯌꯦꯡꯕ ꯌꯥꯏꯅ ꯑꯗꯨꯗꯤ
ꯍꯣꯏ ꯑ ꯅꯠꯇꯦ ꯋꯥꯔꯦ ꯑꯩꯗꯤ ꯌꯦꯅꯤꯡꯗꯦ
ꯑꯥꯔꯖꯦꯟꯇꯤꯅꯥꯒꯤꯗꯣ ꯑꯁ ꯉꯁꯤ ꯌꯦꯡꯕꯗꯣ ꯌꯥꯝ ꯋꯥꯏꯌꯦ
ꯑꯩꯈꯣꯏ ꯔꯤꯜꯁꯇꯁꯨ ꯂꯩ ꯑꯥꯔꯖꯦꯟꯇꯤꯅꯥꯒꯤ ꯐꯦꯟꯁꯇꯤ ꯃꯈꯣꯏꯒꯤ ꯊꯝꯃꯣꯏꯗꯤ ꯀꯔꯤ ꯃꯈꯣꯏꯒꯤ ꯍꯥꯔꯠ ꯕꯤꯠꯗꯤ
ꯑꯥꯔꯖꯦꯟꯇꯤꯅꯥ ꯑꯩꯒꯤ ꯍꯛꯆꯥꯡꯒ ꯆꯞ ꯃꯥꯟꯅꯩꯌꯦ ꯉꯁꯤ ꯉꯁꯤ ꯂꯩꯕꯗꯥꯏꯅꯦ
ꯎꯝ ꯕꯥꯔꯗꯦ ꯃꯈꯣꯏꯁꯨ ꯅꯨꯡꯁꯤꯌꯦ
ꯑ ꯉꯁꯤ ꯃꯤ ꯈꯨꯗꯤꯡ ꯀꯩꯅꯣꯝ ꯐꯪꯕꯗꯣ
ꯎꯝ
ꯈꯪꯕ ꯑꯩꯈꯣꯏ ꯒ꯭ꯔꯨꯞ ꯑꯃ ꯂꯩꯌꯦꯅ ꯒ꯭ꯔꯨꯞ ꯒ꯭ꯔꯨꯞ
ꯒ꯭ꯔꯨꯞ ꯑꯃ ꯀꯔꯤ ꯒ꯭ꯔꯨꯞ
ꯒ꯭ꯔꯨꯞꯇ ꯊꯥ ꯊꯥꯒꯠꯄꯗꯣ
ꯑꯣ
ꯑꯗꯣ ꯅꯪꯁꯨ ꯐꯪꯕ꯭ꯔꯣ
ꯑꯣ ꯐꯪꯗꯦ
ꯎꯝ
ꯀꯔꯤ ꯀꯔꯤ ꯀꯔꯤꯒꯤꯅꯣ
ꯑꯁ ꯑꯩꯈꯣꯏ ꯍꯧꯖꯤꯛ ꯍꯧꯖꯤꯛ ꯇꯧꯔꯤꯁꯦ ꯑꯗꯨꯒꯤ ꯅꯠꯇ꯭ꯔꯣ
ꯑꯥ ꯈꯪꯗꯦꯗ ꯑꯩꯗꯤ
ꯃꯌꯥꯝ ꯑꯗꯨꯝ ꯊꯥꯒꯠꯂꯦꯅ ꯃꯌꯥꯝ ꯑꯥ
ꯍꯨꯖꯤꯛꯔꯥ ꯍꯨꯖꯤꯛꯔꯥ
ꯍꯣꯏ ꯑꯩꯥꯁꯨ ꯊꯥꯒꯠꯈ꯭ꯔꯝꯅꯦ
ꯑꯣ ꯑꯩꯗꯤ ꯈꯪꯗꯦ
ꯑꯩꯁꯨ ꯈꯤꯇꯪ ꯐꯪꯉꯦ
ꯍꯥꯥ
ꯑꯩꯁꯨ ꯈꯤꯇꯪ ꯐꯪꯉꯦꯕ
ꯑꯣ ꯑꯣ ꯑꯣ ꯑꯣ ꯈꯪꯉꯦ ꯈꯪꯉꯦ
ꯑꯩꯗꯤ ꯐꯥꯒꯤꯔꯅ ꯈꯟꯕꯅꯦ ꯑꯗꯨ ꯆꯪꯉꯤꯅꯦ ꯑꯁꯦꯡꯕ
ꯍꯣꯏ ꯆꯪꯉꯦ
ꯅꯪꯗꯤ ꯀꯌꯥ ꯅꯪꯗꯤ ꯀꯌꯥꯃꯨꯛ ꯐꯪꯉꯕꯣ
ꯑꯩꯗꯤ ꯎꯝ ꯑꯦꯠ
ꯉꯁꯤꯅ
ꯑꯥ
ꯅꯪꯒꯤꯗꯤ ꯅꯪꯒꯤꯗꯤ
ꯑꯩꯅ ꯅꯥꯏꯟ
ꯑꯣ ꯑꯩꯒꯤꯗꯤ ꯂꯣꯏꯗ꯭ꯔꯤ ꯍꯧꯖꯤꯛꯁꯨ ꯅꯪꯒꯤꯗꯤ ꯂꯣꯏꯔꯕꯣ
ꯂꯣꯏꯔꯦ
ꯑꯗꯨ ꯇꯣꯇꯜ ꯅꯥꯏꯟ ꯈꯠꯇꯔꯥ
ꯍꯣꯏ ꯅꯥꯏꯟ ꯈꯛꯇꯅꯤ
ꯏꯁ ꯑꯩꯗꯤ ꯈꯪꯗꯦꯀꯣ
ꯈꯪꯗꯦ ꯀꯔꯤꯅꯣ ꯅꯥꯏꯟ ꯈꯛꯇ ꯐꯪꯉꯦ
ꯀꯝꯗꯦ
ꯃꯊꯪꯗ ꯑꯃꯨꯛꯀ ꯐꯪꯒꯗꯕ ꯃꯥꯟꯈ꯭ꯔꯦ ꯍꯥꯏꯗꯤ ꯑꯩꯒꯤꯗꯣ
ꯑꯣ
ꯉꯔꯥꯡꯅ ꯇꯧꯕꯅꯦꯕ ꯍꯥꯏꯗꯤ ꯑꯗꯣ ꯀꯩꯅꯣꯝ ꯇꯧꯕꯗꯣ ꯏ ꯄꯤ ꯑꯥꯏ ꯁꯦꯠ ꯇꯧꯕꯗꯣ
ꯑꯣ
ꯑꯗꯨꯅ ꯉꯔꯥꯡ ꯈꯠꯇ ꯇꯧꯕꯅꯦꯕ
ꯑꯣ
ꯑꯗꯣ ꯉꯔꯥꯡꯗꯣ ꯐꯤꯐꯇꯤꯟ ꯁꯤꯛꯁꯇꯤꯟ ꯑꯗꯨꯋꯥꯏꯗ ꯂꯩꯔꯅꯦꯕ
ꯎꯝ ꯎꯝ
ꯑꯗꯣ ꯉꯁꯤꯅ ꯂꯣꯏꯁꯟꯕ
ꯑꯣ
ꯑꯗꯨꯗꯤ ꯃꯊꯥꯡꯒꯤ ꯐꯪꯕ ꯀꯥꯟꯗ ꯑꯗꯣ ꯂꯦꯝꯍꯧꯔꯤꯕ ꯀꯩꯅꯣ ꯇꯔꯥꯃꯊꯣꯏ ꯆꯥꯅꯤ ꯇꯔꯥꯅꯤꯊꯣꯏꯗ ꯑꯗꯣ ꯐꯪꯒꯅꯤꯀꯣ ꯑꯗꯨꯗꯨꯁꯨ
ꯍꯣꯏ
ꯑꯣ ꯍꯥꯏꯗꯤ ꯃꯥꯡꯒꯗ꯭ꯔꯅ ꯈꯜꯂꯤ
ꯑꯣ ꯅꯪꯒꯤꯗꯤ ꯇꯣꯇꯜ ꯀꯌꯥ ꯁꯨꯔꯦ
ꯊ꯭ꯔꯥꯇꯤ
ꯅꯠꯇꯦ ꯅꯪꯅ ꯐꯝ ꯀꯔꯤ ꯀꯌꯥ ꯐꯝꯈ꯭ꯔꯦ
ꯑꯦ ꯑꯩꯅ ꯍꯥꯏꯕꯗꯨꯅꯦ ꯍꯧꯖꯤꯛ ꯍꯥꯏꯕꯗꯣ ꯑꯗꯨ ꯈꯛꯇꯅꯦ ꯑꯩꯗꯤ
ꯑ ꯑꯍꯝꯕꯔ
ꯍꯣꯏ ꯑꯍꯥꯟꯕ
ꯎꯏ ꯑꯗꯨꯗꯤ ꯎꯏ ꯑꯗꯨꯗ ꯑꯩꯒꯤ ꯇꯣꯇꯜꯗꯤ ꯇꯨ ꯇꯨ ꯁꯨꯨꯔꯦ
ꯍꯥꯏꯁ ꯌꯥꯝꯃꯦꯍꯦ
ꯎꯝ ꯑꯗꯨꯗꯤ ꯇꯨꯡ ꯏꯟꯒꯦ
ꯍꯥꯥ
ꯇꯨꯝꯅꯤꯡꯉꯦ ꯇꯨꯝꯅꯤꯡꯉꯦ ꯍꯣꯏ ꯑꯗꯨꯗꯤ ꯇꯨꯝꯒꯦ
ꯉꯟꯅ ꯇꯨꯝꯃꯣ ꯉꯟꯅ ꯇꯨꯝꯃꯣ
ꯎꯝ ꯍꯧꯖꯤꯛꯗꯤ ꯁꯤ ꯂꯧꯏꯔꯒ ꯇꯨꯝꯒꯦ ꯍꯨꯏ ꯌꯥꯝ ꯂꯩꯌꯦꯀꯣ ꯍꯣꯏ ꯇꯜꯂꯦ ꯍꯣꯏ ꯇꯜꯂꯦꯗ
ꯂꯥꯏꯕꯛ ꯆꯥꯎꯋꯤ